ꯑꯗꯨꯅ ꯑꯗꯨꯅꯦ ꯁꯥꯕꯩ ꯑꯣꯏ ꯍꯥꯏꯒꯦ ꯇꯧꯔꯛꯏꯁꯦ
ꯑꯁ ꯈꯨꯁꯥ ꯑꯃ ꯇꯧꯋꯦ ꯍꯥꯏꯕ ꯑꯁ ꯂꯣꯏꯔꯦ ꯐꯦꯟꯒꯁꯦ ꯑꯁꯥꯕꯅꯦ ꯍꯨꯝꯃꯤꯁꯦ ꯅꯪꯕꯣ
ꯑꯁ ꯑꯗꯨꯏ ꯍꯥꯏꯔꯒꯗꯤ ꯑꯩ ꯔꯨꯝꯗꯤ ꯐꯦꯟꯗꯤ ꯁꯨꯡꯊꯥ ꯍꯦꯛ ꯊꯥꯗ꯭ꯔꯦꯍꯦ
ꯏꯪꯕꯔ꯭ ꯕ ꯑꯗꯨꯝ
ꯁꯤ ꯈꯪꯗꯦꯅꯍꯦꯛ ꯁꯨꯝ ꯂꯩꯅꯅꯕꯒꯤ ꯍꯩꯅꯈꯤꯕꯒꯤ ꯑꯣꯏꯗꯣꯏꯔ ꯍꯦꯛꯇ ꯌꯥꯝ ꯏꯪꯕꯃꯛꯇꯤ ꯑꯣꯏꯗꯦ ꯑꯝ ꯀꯩꯅꯣꯅꯤꯗ ꯃꯄꯥꯟ ꯃꯄꯥꯟꯒꯤ ꯁꯨꯃꯥꯡꯁꯤꯒꯩ ꯊꯪꯅꯅ ꯂꯩꯕ ꯔꯨꯝꯅꯤ ꯑꯗꯣ ꯃꯄꯥꯥꯟꯒꯤꯁꯨ ꯑꯁꯇꯔ ꯆꯟꯕꯅꯤꯅ ꯀꯩꯁꯨ ꯌꯥꯝꯅ ꯏꯪꯅꯤꯡꯉꯥꯏ ꯑꯣꯏꯗꯦ ꯍꯥꯏꯇꯥꯔꯦ
ꯑꯗꯣ ꯀꯃꯥꯏꯅ ꯇꯧꯔꯤꯅꯣ ꯑꯩꯈꯣꯏꯗꯤ ꯌꯥꯝ ꯁꯥꯏꯔꯤꯅꯦ ꯅꯪꯕꯨ
ꯈꯪꯗꯦ ꯃꯁꯤ ꯑꯩꯒꯤ ꯇꯦꯝꯄꯔꯦꯆꯔ ꯕꯣꯗꯤ ꯁꯤꯂꯤꯕꯨꯗꯤ ꯊꯥꯏꯁꯦ ꯑꯦ ꯑꯗꯨꯕꯨꯗꯤ ꯌꯨꯝ ꯃꯊꯛꯇ
ꯌꯨꯝ ꯃꯊꯛꯇ ꯋꯥꯡꯕ꯭ꯔꯥ
ꯋꯥꯉꯦ
ꯑ ꯑꯗꯨ ꯑꯗꯨ ꯅꯅꯦ ꯑꯗꯨ ꯅꯅꯦ
ꯆꯤꯡꯈꯥ ꯂꯩꯈ꯭ꯔꯦꯅ ꯌꯨꯝ ꯃꯊꯛ ꯀꯌꯥ
ꯑꯥ
ꯑꯃꯨꯛ ꯑꯩꯈꯣꯏꯒꯤ ꯃꯊꯛ ꯑꯩꯈꯣꯏꯗꯣ ꯂꯥꯟ ꯑꯣꯏꯅ ꯑꯗꯨꯝ ꯁꯥꯔꯤꯕ ꯎꯄꯥꯛ ꯑꯣꯏꯅ ꯈꯥꯔꯒ ꯎ ꯋꯥꯡꯒ ꯇꯧꯔꯒ ꯑꯗꯨꯗꯣ ꯂꯥꯟꯅ ꯑꯃꯨꯛ ꯂꯩ ꯋꯦꯗꯅꯥ
ꯎꯝ ꯉ ꯁꯤꯂꯡ ꯑꯃꯨꯛ ꯊꯥꯔꯦ
ꯊꯥꯔꯦ ꯑꯗꯨꯅꯤꯗ
ꯅꯁ ꯑꯗꯨꯗꯤ ꯐ꯭ꯔꯤꯖꯅꯤ ꯀꯩꯅ ꯅꯪꯈꯤꯗꯨꯗꯤ ꯑꯩ ꯃꯤꯁ ꯑꯩꯗꯤ ꯆꯤꯡꯖꯒꯅꯦ ꯗꯥꯏꯔꯦꯛ ꯇꯥ ꯇꯥꯏꯅꯔꯤꯁꯤꯗꯨꯅꯅꯦ ꯁꯥꯏ ꯍꯥꯏꯁꯦ
ꯑꯣ ꯑꯣ
ꯀꯥꯏ ꯈꯨꯁ ꯁꯥꯏ ꯈꯥꯡꯉ ꯂꯥꯛꯄ ꯉꯝꯗꯦ
ꯍꯥ ꯁꯥꯔꯁꯨꯅꯦ ꯌꯨꯝꯗ ꯂꯩꯕꯗꯣ ꯁꯨꯝ ꯌꯨꯝꯗ ꯍꯧꯖꯤꯛꯁꯦ ꯀꯔꯤꯝ ꯇꯧꯗꯅ ꯁꯨꯝ ꯂꯩꯁꯟꯕꯗꯨꯁꯨꯅꯦ ꯋꯥꯕꯅꯤꯅ ꯁꯥꯔꯨꯔ ꯁꯥꯅ ꯒꯥꯔꯤ ꯊꯔꯣꯏ ꯀꯣꯏꯆꯠ ꯆꯠꯄ ꯑꯗꯨꯁꯨ ꯅꯨꯡꯉꯥꯏꯕ ꯃꯈꯜ ꯑꯃꯅꯤ ꯇꯧ ꯇꯤꯐꯤꯟ ꯑꯃꯈꯛ ꯂꯧꯋꯤ ꯍꯧꯖꯤꯛꯁꯦ ꯇꯤꯐꯟ ꯑꯃꯗ ꯍꯦꯟꯅ ꯂꯧꯗꯦ
ꯑꯌꯨ ꯎꯗꯥꯡ ꯑꯌꯨ
ꯅꯨꯡꯊꯤꯤꯟꯗ ꯂꯧꯋꯦ
ꯅꯅꯨꯡ ꯆꯗ
ꯑꯥ ꯑꯌꯨꯛꯇ ꯆꯠꯅꯤꯡꯕꯅꯦ ꯅꯨꯡꯊꯤꯜ ꯍꯥꯏꯁꯦ ꯅꯨꯡꯗꯥꯡ ꯋꯥꯏꯔꯝ ꯍꯥꯏꯇꯥꯔꯦ ꯄꯨꯡ ꯃꯔꯤ ꯃꯈꯥꯏ
ꯑꯣ ꯑꯇꯩ ꯃꯇꯝꯗꯤ ꯀꯩꯗꯧꯔꯤꯕ
ꯑꯇꯩ ꯃꯇꯝ ꯀꯔꯤꯝ ꯇꯧꯗꯦ ꯇꯧꯔꯤꯁꯦ ꯑꯗꯨꯅꯤ ꯑꯩꯁꯨ
ꯒꯦꯝ ꯁꯥꯟꯅꯔꯤꯒ ꯂꯩꯔ
ꯒꯦꯝꯒ ꯁꯥꯟꯅꯗ꯭ꯔꯦꯗ ꯁꯣꯁꯦꯜ ꯃꯦꯗꯤꯌꯥꯒꯨꯝꯕ ꯈꯔ ꯍꯥꯡꯇꯣꯛꯑꯒ ꯌꯦꯡꯉꯅꯤ ꯁꯤꯅꯦꯃꯥꯒꯨꯝꯕ ꯌꯦꯡꯕ ꯁꯤꯅꯦꯃꯥ ꯃꯇꯦꯛ ꯃꯇꯦꯛ ꯑꯩꯈꯣꯏꯒꯤ ꯑꯦꯛꯁꯄ꯭ꯂꯅꯦꯁꯟ ꯇꯥꯔꯒ ꯑꯗꯒꯤ ꯑꯃꯨꯛ ꯊꯤꯔꯒ ꯒꯨꯒꯜꯗ ꯌꯨꯇ꯭ꯌꯨꯕꯇ ꯊꯤꯔꯒ ꯁꯤꯅꯦꯃꯥꯗ ꯑꯃꯨꯛ ꯉꯥꯏꯍꯥꯛ ꯃꯇꯤꯦꯛ ꯃꯇꯦꯛ ꯌꯦꯡꯕꯒꯨꯝꯕ ꯀꯃꯥꯏꯅ ꯇꯧꯋꯤ ꯁꯨꯃꯥꯏ ꯁꯨꯝ ꯃꯇꯧ ꯂꯩꯕꯁꯤꯅꯗꯤ ꯑꯣꯏꯗꯧ ꯃꯥꯜꯂꯛꯇ꯭ꯔꯦ ꯑꯗꯨꯅ ꯑ ꯅꯃꯨ ꯀ ꯑꯩꯅ ꯍꯥꯏꯈꯤꯕ ꯀꯣꯂꯦꯖ ꯀꯣꯂꯦꯖꯀꯤ ꯑꯅꯤꯗꯣ ꯀꯦ ꯅꯠꯇ꯭ꯔꯒꯅ ꯁꯣꯝꯒꯤ ꯏꯕꯣꯇꯣꯝꯕꯤ ꯑꯅꯤꯁꯤꯗꯩꯁꯤꯗ ꯄꯣꯝꯅ ꯊꯥꯖꯤꯟꯈꯤꯕꯅꯤꯅ ꯃꯣꯏꯅ ꯊꯥ ꯑꯃ ꯁꯤꯃꯨꯛꯇ ꯈꯤꯇꯪ ꯌꯦꯡꯈꯤꯒꯦ ꯃꯣꯏ ꯁꯦꯁꯟꯁꯨ ꯍꯧꯔꯅꯤꯗꯅꯀꯣ
ꯑꯥ
ꯁꯟ ꯍꯧꯔꯛꯑꯗꯤ ꯑꯣꯖꯥꯗꯣ ꯋꯥꯠꯂꯕꯅꯤꯅ ꯃꯣꯏ ꯑꯣꯖꯥꯗꯤ ꯀꯧꯔꯒ ꯏꯟꯇꯔꯚꯤꯌꯨ ꯀꯩꯅꯣꯗꯤ ꯗꯣꯀꯨꯃꯦꯟ ꯕꯦꯔꯤꯐꯤꯀꯦꯁꯟꯗ ꯆꯠꯂꯨꯔꯕꯅꯦꯕ ꯑꯩꯁꯦ ꯑꯥꯔ ꯀꯦ ꯀꯩꯗꯣ ꯗꯥꯏꯔꯦꯛ ꯏꯟꯇꯔꯚ꯭ꯌꯨꯗꯤ ꯇꯧꯗ꯭ꯔꯤꯕ ꯑꯗꯣ ꯏꯟꯇꯔꯚ꯭ꯌꯨꯗꯨꯁꯨ ꯑꯩꯈꯣꯏ ꯑꯍꯨꯝꯈꯛ ꯑꯗꯨꯅꯤ ꯑꯍꯨꯝꯁꯤꯗ ꯑꯃꯨꯛ ꯈꯔꯗꯤ ꯑꯃꯗꯤ ꯑꯅꯣꯁꯤ ꯌꯥꯎꯕ ꯌꯥꯎꯗꯕ ꯈꯔ ꯀꯩꯅꯣ ꯄ꯭ꯔꯣꯕ꯭ꯂꯦꯝ ꯂꯩꯔꯦ ꯑꯗꯣ ꯑꯗꯨꯅ ꯀꯩꯅꯣꯁꯦꯔꯝ ꯀ ꯀꯔꯝꯕꯗ ꯈꯜꯂꯛꯀꯗꯣꯏꯖꯥꯠꯂꯥ ꯈꯜꯂꯛꯑꯣꯏꯗꯣꯏꯖꯥꯠꯂꯥ ꯈꯜꯂꯛꯑꯦ ꯐꯔꯦ ꯈꯜꯂꯛꯇ꯭ꯔꯒꯅ ꯑꯩꯁꯦ ꯏꯝꯐꯥꯜ ꯁ꯭ꯋꯥꯏꯗ ꯑꯩ ꯕꯔꯥ ꯂꯧꯔꯒ ꯂꯩꯔꯒꯦꯅꯗꯤ ꯈꯜꯂꯤꯕꯅꯦ ꯑꯩꯁꯦ ꯍꯧ ꯍꯧꯖꯤꯛꯁꯦ ꯈꯟ ꯈꯅ ꯑꯗꯨꯝ ꯃꯇꯝꯁ ꯁꯨꯝ ꯁꯨꯝ ꯍꯧꯖꯜꯛꯏ ꯁꯨꯝ ꯁꯨꯝ ꯍꯧꯖꯤꯜꯂꯤ
ꯑꯗꯣ ꯍꯣꯝ ꯇ꯭ꯌꯨꯇꯔꯒꯤ ꯌꯥꯝ ꯊꯥꯒꯠꯂꯛꯑꯦ ꯑꯗꯨꯗꯣ ꯃꯦꯠꯁ ꯃꯦꯠꯁꯤꯅ ꯗꯥꯏꯔꯦꯛꯇꯤ ꯅꯠꯇꯕ ꯀꯩꯅꯣꯒꯤ ꯍꯟꯗꯛ ꯑꯅꯤ ꯊꯥꯒꯠꯂꯛꯄꯅꯦ ꯑꯩꯈꯣꯏ ꯁꯤꯗ ꯇꯧ ꯍꯥꯏꯕꯨ ꯇꯧꯗꯦ ꯑꯗꯨ ꯅꯪꯅ ꯑꯃꯨꯛ ꯁꯦ ꯂꯩꯇꯕꯅꯤꯅ ꯌꯥꯗꯕ ꯊꯥꯡꯃꯣꯏ ꯁꯒꯣꯕꯝꯒꯤ ꯑꯉꯥꯡꯒꯤꯅꯦ ꯑꯍꯟꯒꯤ ꯅ ꯇꯦ
ꯑꯗꯨꯣ ꯀ ꯀ ꯀꯁꯦ ꯍꯧꯛꯇꯗꯒꯤ ꯁꯒꯣꯜꯕꯟ ꯇꯥꯅ ꯆꯠꯂꯒ ꯇ꯭ꯋꯏꯁꯟ ꯇꯧ ꯆꯠꯄꯗꯗꯤ ꯑꯩꯉꯣꯟꯗꯗꯤ ꯃꯇꯝ
ꯑꯗꯨꯅꯦ ꯅꯪꯅ ꯁꯤꯗ ꯂꯩꯔꯗꯤ ꯌꯥꯕ
ꯑꯥ ꯑꯗꯨꯅ ꯑꯗꯨꯗ ꯂꯩꯕꯁꯦ ꯑꯝꯇꯪ ꯍꯧꯖꯤꯛꯀꯤ ꯊꯕꯛ ꯑꯅꯤꯁꯦ ꯑꯥꯔꯀꯦꯗ ꯈꯜꯂꯗꯤ ꯑꯩꯗꯨꯗ ꯂꯩꯔꯅꯤ ꯑꯀꯦꯗ ꯈꯜꯂꯛꯇꯕꯤꯗ ꯁꯣꯝꯅ ꯀꯟꯗ ꯑꯃꯨꯛ ꯁꯣꯝꯒꯤ ꯕꯤꯁꯦꯝꯄꯨꯔꯗ ꯈꯜꯂꯒꯗꯤ ꯑꯩꯅ ꯑꯗꯨꯗ ꯑꯃꯨꯛ ꯂꯩꯊꯣꯛꯎꯨꯔꯗꯤ ꯑꯃꯨꯛ ꯑꯥꯔꯊꯁꯦ ꯏꯊꯣꯛ ꯊꯣꯛꯇꯕꯗꯧꯅ ꯇꯧꯕ ꯑꯗꯨꯗꯨꯅ ꯀꯥꯛꯂꯥꯎꯅꯔꯒ ꯂꯩꯔꯦ ꯑꯗꯨ ꯅꯠꯇ꯭ꯔꯒꯅ ꯁꯤ ꯑꯩꯒꯤ ꯀꯣꯂꯦꯖꯁꯦ ꯄꯨꯗꯕꯤꯗ ꯎ ꯁ꯭ꯀꯨꯜ ꯑꯃꯗ ꯑꯣꯏꯅ ꯄꯨꯁꯜꯂꯁꯤꯔꯁꯨ ꯑꯃꯨꯛ ꯈꯟꯕ ꯍ ꯑꯗꯣ ꯕꯤ ꯑꯦꯠ ꯀꯣꯂꯦꯖ ꯄꯨꯕꯒ ꯁ꯭ꯀꯨꯜ ꯄꯨꯕꯒꯁꯦ ꯇꯨꯋꯏꯁꯟ ꯇꯧꯔꯒ ꯄꯩꯁꯥ ꯇꯥꯟꯕꯒꯤ ꯑꯣꯏꯇꯥꯔꯒꯗꯤ ꯁ꯭ꯀꯨꯜꯅ ꯑꯃꯨꯛ ꯐꯕ ꯑꯗꯨꯒ ꯊꯕꯛ ꯀꯣꯝꯕꯒꯤ ꯑꯩꯒꯤ ꯏꯟꯗꯤꯄꯦꯟꯗꯦꯟꯁ ꯇꯃꯣꯏꯅ ꯊꯕꯛ ꯈꯔ ꯀꯣꯝꯅ ꯇꯧꯒꯦ ꯍꯥꯏꯔꯒꯅ ꯑꯃꯨꯛ
ꯕꯤꯠꯅꯎ ꯐꯕ ꯎꯝ
ꯑꯗꯨꯅ
ꯑꯗꯨꯗꯤꯅꯗꯤ ꯐꯕ꯭ꯔꯅꯗꯤ ꯈꯜꯂꯦꯍꯦ ꯑꯩꯒꯤ ꯋꯥꯈꯜꯗ ꯀ꯭ꯂꯥꯁꯁꯨ ꯌꯥꯝꯗꯕꯅꯤꯅꯀꯣ
ꯑꯩꯁꯨ ꯕꯤ ꯑꯦꯁ ꯀꯣꯂꯦꯖꯅ ꯄꯥꯝꯕꯅꯦꯁ ꯄꯦꯟꯁꯨ ꯍꯪꯍꯣꯛꯄ ꯑꯗꯒꯤ ꯑꯗꯤ ꯍꯥꯏꯌꯔ ꯏꯁꯇꯗꯤꯁꯁꯨ ꯑꯣꯏꯍꯧꯔꯦꯗꯅꯀꯣ ꯍꯥꯏꯅꯦ ꯀꯔꯤ ꯀꯔꯥ ꯄ꯭ꯔꯤꯄꯦꯔꯦꯁꯟꯗꯨꯁꯨ ꯈꯔ ꯑꯗꯨꯝ ꯀꯥꯟꯅꯒꯗ꯭ꯔꯥ ꯈꯜꯂꯦ ꯑꯗꯨꯗꯨꯅ ꯕꯤꯁꯦꯝꯄꯨꯔꯗ ꯀꯩꯅꯣ ꯇꯧꯖ ꯕꯤꯁꯦꯝꯄꯨꯔꯗ ꯇꯧꯔꯒ ꯕꯤꯁꯦꯝꯄꯨꯔꯗ ꯑꯩꯁꯦ ꯕꯤꯁꯦꯝ ꯃꯅꯤꯄꯨꯔꯗꯅ ꯈꯔ ꯍꯦꯟꯅ ꯅꯝꯅ ꯂꯩꯕꯗꯧꯅ ꯇꯧꯋꯦ
ꯎꯝ
ꯑꯁꯣꯝꯒꯤ ꯀꯥꯅꯟ ꯇꯤꯕꯤꯒꯤꯁꯨ ꯊꯥꯖꯤꯟꯕꯅꯦ ꯀꯥꯅꯟ ꯇꯤꯕꯤꯒꯤꯗꯨꯁꯨ ꯀꯧꯔꯛꯇꯕꯒꯤ ꯀꯝꯄ꯭ꯂꯦꯟ ꯈꯔꯗꯤ ꯇꯧꯅꯤꯡꯕꯅꯦ ꯑꯗꯣ ꯑꯩꯁꯨ ꯆꯠꯇ꯭ꯔꯦ ꯂꯝꯒ ꯂꯥꯞꯄꯒ ꯈꯔꯦ ꯃꯣꯏꯅ ꯈꯟꯅꯤꯡꯗꯕ ꯑꯣꯏꯔ ꯃꯥꯜꯂꯦꯅ ꯈꯟꯗꯣꯛꯑꯦ
ꯑꯗ ꯍꯥꯏꯗꯤ ꯍꯥꯏꯗꯣꯛꯈ꯭ꯔꯕꯣ ꯃꯣꯏ ꯍꯥꯏꯁꯤꯕꯣ
ꯍꯥꯏꯗꯣꯛꯇꯦ ꯍꯥꯏꯗꯣꯛꯇꯕꯁꯦ ꯑꯩꯈꯣꯏꯅ ꯑꯩꯈꯣꯏ ꯃꯔꯤꯃꯨꯛ
ꯃꯔꯤꯁꯦ ꯅꯣꯏ ꯄꯥꯎ ꯐꯥꯎꯅꯗ꯭ꯔꯣ
ꯑꯩꯈꯣꯏ ꯃꯉꯥ ꯐꯣꯝ ꯊꯥꯖꯟꯕꯁꯤꯗ ꯃꯣꯏ ꯑꯅꯤꯈꯛ ꯀꯧꯈꯠꯂꯛꯑꯦ ꯏ ꯀꯌꯥꯝ ꯏꯂꯤꯖꯤꯕꯜ ꯑꯩꯈꯣꯏꯁꯦ ꯑꯣꯏꯗ꯭ꯔꯒꯦ ꯍꯥꯏꯕꯁꯨ ꯆꯞ ꯃꯥꯟꯅꯅ ꯏꯂꯤꯖꯤꯕꯜ ꯑꯣꯏꯕ ꯆꯞ ꯃꯥꯟꯅꯅ ꯑꯩꯈꯣꯏ ꯑꯩꯈꯣꯏ ꯃꯔꯤ ꯃꯉꯥꯁꯦ ꯏꯗꯤꯖꯤꯕꯜ ꯑꯣꯏꯕꯒꯤ ꯆꯥꯡ ꯆꯞ ꯃꯥꯟꯅꯩꯅꯦ ꯑꯗꯨꯗ ꯃꯣꯏ ꯑꯅꯤꯈꯛ ꯆꯥꯎꯈꯠꯂꯒ ꯑꯩꯈꯣꯏ ꯑꯍꯨꯝ ꯑꯃ ꯀꯧꯔꯛꯇ꯭ꯔꯦ
ꯎꯝ
ꯑꯗꯨꯗꯣ ꯀꯝꯄ꯭ꯂꯦꯟ ꯇꯧꯕꯗꯤ ꯌꯥꯕꯖꯥꯅꯤ ꯑꯗꯣ ꯑꯩꯁꯦ ꯑꯗꯨꯝ ꯆꯠꯇꯤ ꯆꯠꯂꯨꯔꯒ ꯃꯣꯏ ꯑꯣꯖꯥꯗꯣ ꯄ꯭ꯔꯤꯟꯁꯤꯄꯥꯜꯗ ꯂꯩ ꯂꯩꯇꯦꯅ ꯇꯧꯗꯅ ꯑꯗꯨꯝ ꯇꯧꯕꯗꯒꯤ ꯆꯠꯈꯤꯗ꯭ꯔꯦ
ꯎꯝ
ꯑꯗꯨꯗꯨꯅ ꯀꯥꯅꯟ ꯗꯦꯕꯤꯅꯦ ꯑꯥꯔ ꯀꯦꯅꯦ ꯁꯣꯝ ꯅꯥꯀꯟꯗ ꯕꯤꯁꯦꯝꯄꯨꯔꯒꯤꯁꯤꯅ ꯑꯣꯖꯥ ꯆ ꯑꯅꯤ ꯀꯧꯋꯦꯕ
ꯎꯝ
ꯑꯩꯈꯣꯏ ꯃꯦꯠꯁ ꯄꯦꯇꯥꯒꯣꯊꯤꯒꯤꯁꯦ ꯑꯗꯨꯗꯨꯅ ꯑꯣꯖꯥ ꯑꯅꯤꯁꯦ ꯑꯁꯤꯁꯇꯗꯤ ꯆꯥꯟꯁꯇꯣ ꯂꯩꯔꯦꯕ ꯆꯥꯟꯁꯇꯣ ꯑꯩꯈꯣꯏ ꯈꯟꯕꯒꯤ ꯆꯥꯟꯁꯦ ꯎꯝ ꯁꯦꯡꯅ ꯍꯥꯏꯔꯕꯗ
ꯨꯑꯝꯗ꯭ꯔꯤꯒꯅꯅꯥꯒꯅꯥ ꯊꯖꯅꯒꯦ
ꯑꯥ
ꯑꯗꯣꯝꯗꯗꯤ ꯀꯅꯥ ꯀꯅꯥ ꯊꯥꯖꯤꯜꯂꯛꯀꯦꯅ
ꯂꯣꯏ ꯊꯥꯖꯤꯜꯂꯦꯕ ꯉꯁꯥꯏꯒꯤ ꯃꯔꯤ ꯃꯔꯤ ꯑ ꯀꯩꯅꯣ ꯑ ꯑꯥꯗ ꯀꯔꯟ ꯗꯦꯕꯤꯒꯤ ꯊꯥꯖꯜꯂꯤꯕ ꯃꯉꯥ ꯍꯥꯏꯗꯣ ꯃꯉꯥꯗꯣ ꯑꯃꯗꯤ ꯀꯩꯁꯨ ꯌꯦ ꯃꯥ ꯂꯥꯛꯑꯔꯣꯏꯕꯀꯣ ꯑꯗꯣ ꯃꯔꯤ ꯊꯥꯖꯤꯟꯒꯨꯝꯕꯅꯦꯕ ꯀꯔꯝ ꯇꯤꯚꯤꯗ ꯃꯔꯤ ꯑꯃ ꯊꯥꯖꯤꯜꯂꯦ ꯑꯗꯒꯤ ꯁꯣꯝ ꯅꯥꯀꯟ ꯀꯤ ꯑꯥꯔ ꯀꯦ ꯁꯅꯥꯇꯣꯝꯕꯤꯗ ꯃꯔꯤ ꯑꯃ ꯊꯥꯖꯜꯂꯦ ꯑꯗꯨꯒ ꯁꯣꯝꯒꯤ ꯏꯕꯣꯇꯣꯝꯕꯤꯗ ꯃꯔꯤ ꯑꯃ ꯑꯥꯔ ꯀꯦ ꯁꯅꯥꯇꯣꯝꯕꯤꯗꯗꯤ ꯑꯍꯨꯝꯗꯪ ꯊꯥꯖꯜꯂꯦ ꯃꯤ ꯑꯃ ꯊꯥꯖꯤꯟꯕ ꯅꯪꯍꯧꯗ꯭ꯔꯦ ꯑꯗꯨꯒ ꯁꯣꯝꯒꯤ ꯕꯤꯁꯦꯝꯄꯨꯔꯗꯁꯨ ꯃꯤ ꯃꯔꯤ ꯊꯥꯖꯤꯜꯂꯦꯕ ꯊꯥꯖꯤꯟꯕꯁꯤꯗ ꯄꯣꯠꯁꯤꯅ ꯀꯌꯥꯅꯣ ꯍꯥꯏꯀꯥꯟꯗ ꯀꯅꯟ ꯗꯦꯕꯤꯒꯤ ꯑꯃ ꯑꯥꯔ ꯀꯦ ꯁꯅꯥꯇꯣꯝꯕꯤꯒꯤ ꯑꯃ ꯏꯕꯣꯇꯣꯝꯕꯤꯒꯤ ꯑꯅꯤ ꯏꯕꯕꯨꯣꯠꯇꯣꯕꯤꯗ ꯑꯅꯤ ꯀꯧꯋꯦꯕꯀꯣ ꯑꯗꯨꯅ ꯄꯨꯣꯂꯞꯅ ꯄꯣꯠꯁꯤꯁꯨ ꯃꯔꯤꯅꯦꯕ ꯄꯣꯁ ꯃꯔꯤ ꯃꯤ ꯃꯔꯤ ꯊꯕ ꯊꯥ ꯆꯂꯤꯁ ꯑꯗꯨꯗꯨꯅ ꯑꯗꯨꯝ ꯈꯟꯕꯒꯤ ꯆꯥꯡꯁꯤꯗꯤ ꯍꯦꯛꯇ ꯋꯥꯡꯕ ꯑꯃꯨꯛ
ꯎꯝ
ꯑꯗꯨ ꯈꯜꯂꯤꯅꯦ ꯑꯩꯁꯦ ꯑꯗꯨ꯭ꯋꯥꯏꯗ ꯂꯩꯔꯒ ꯑꯗꯨꯝ ꯕꯤꯁꯦꯝꯄꯨꯔꯗ ꯈꯟꯖꯔꯛꯑꯒꯁꯨ ꯌꯨꯝꯗ ꯂꯩꯦꯒꯦ ꯏꯇꯤꯁꯤꯡꯅ ꯂꯥꯏꯔꯤꯛ ꯄꯥꯕꯁꯨ ꯎꯄꯥꯏ ꯁꯨꯡꯂꯩ ꯂꯩꯇ꯭ꯔꯦ ꯁꯨꯡꯉꯝ ꯉꯝꯗ꯭ꯔꯦ
ꯍꯣꯏꯅꯦ ꯌꯨꯝꯗ ꯂꯩꯕꯕꯁꯤ ꯌꯥꯗꯕꯅꯤꯅꯦ ꯑꯩꯁꯨ ꯉꯥꯏꯔꯦ ꯍꯧꯖꯤꯛ ꯌꯨꯝꯗ ꯂꯩꯁꯦ ꯂꯥꯏꯔꯤꯛ ꯁꯨꯡ ꯄ ꯄꯥꯗꯦ ꯑꯗꯨꯒ ꯍꯟꯗꯛꯇꯤ ꯑꯃꯨꯛꯁꯨ ꯃꯇꯝ ꯌꯥꯝ ꯃꯥꯡꯈ꯭ꯔꯦꯕ ꯊꯥ ꯑꯃꯅꯤ ꯑꯃ ꯍꯥꯏꯇꯥꯔꯦꯅꯦ ꯌꯨꯝꯗ ꯑꯅꯥꯕ ꯌꯥꯎꯏ ꯁꯂꯄꯣꯒꯦ ꯀꯣ ꯑꯗꯒꯤꯣꯡ ꯉꯁꯤꯜꯂꯛ ꯒ ꯏꯃꯥ ꯅꯥꯁꯤꯜꯂꯛꯄꯒ ꯏꯄꯥ ꯅꯥꯁꯤꯜꯂꯛꯄꯒ ꯑꯉꯥꯡ ꯅꯥꯁꯤꯜꯂꯛꯄꯒ ꯑꯅꯥꯃꯨ ꯑꯣ ꯌꯥꯎꯔꯤꯉꯩꯗꯤ ꯁꯨꯡꯌꯥ ꯌꯥꯗ꯭ꯔꯦ
ꯑꯗꯨꯒꯨꯝꯕꯗꯨꯗꯁꯨ ꯍꯦꯛꯇ ꯌꯨꯝ ꯊꯥꯗꯣꯛꯄꯁꯨ ꯑꯃꯨꯛ ꯉꯝꯗꯕ ꯍꯧꯖꯤꯛꯁꯨ ꯈꯨꯕꯥ ꯈꯨꯕꯥꯁꯨ ꯅꯥꯔꯤ
ꯑꯗꯨꯅꯦ ꯑꯗ ꯄꯩꯁꯥ ꯁꯨ ꯊꯤꯖꯤꯜꯂꯦ ꯂꯥꯏꯕ꯭ꯔꯦꯔꯤꯒꯤ ꯑꯗꯨꯒ ꯄꯥꯗ꯭ꯔꯦ ꯊꯥ ꯑꯃ ꯃꯈꯥꯏ ꯍꯦꯟꯖꯜꯂꯛꯑꯦ ꯄꯥꯗ꯭ꯔꯤꯁꯦ ꯁꯤꯠꯇꯤ ꯂꯣꯏ ꯐꯨꯜ ꯑꯣꯏꯣꯏꯔꯕꯅꯦꯗꯣ ꯑꯩꯒꯤꯗꯤ ꯑꯗꯨꯝ ꯊꯝꯃꯨꯀꯣꯅ ꯍꯥꯏꯕꯒꯤꯀꯣ ꯊꯝꯃꯤꯅꯦꯕ ꯉꯥꯏꯍꯥꯛ ꯉꯥꯛ ꯆꯗ ꯄꯥꯔꯒꯗꯤ ꯑꯩꯉꯣꯟꯗꯁꯨ ꯄꯥꯅꯤꯡꯕ ꯐꯥꯎꯋꯦꯕ
ꯍꯥ ꯑꯗꯨꯅꯤ ꯇꯧꯔꯤꯁꯦ
ꯑꯩ ꯔꯤꯁꯔꯁ ꯒꯥꯏꯗ ꯎꯅꯔꯨꯕ ꯎꯅꯔꯨꯏꯕꯀꯣ ꯑꯗꯣ ꯁꯨꯝ ꯐꯝꯕꯗ ꯅꯪꯒꯤ ꯔꯤꯆꯥꯔꯖꯇꯨ ꯂꯣꯏꯔꯗꯝꯅꯦ ꯀꯩꯗꯧꯗꯣꯏꯅꯣ ꯅꯣꯏꯕꯨ ꯁꯨꯝ ꯇꯧ ꯂꯩꯒꯦꯅ ꯇꯧꯈꯠꯂꯛꯏꯦ
ꯆꯍꯤ ꯆꯍꯤ ꯑꯍꯨꯝꯗꯨ ꯆꯪꯒꯅꯤꯗꯅꯀꯣ
ꯑꯥ ꯑꯩ ꯆꯍꯤ ꯑꯍꯨꯝꯗ ꯊꯥ ꯑꯍꯨꯝ ꯊꯥ ꯑꯍꯨꯝꯗ ꯂꯣꯏꯅꯦ ꯑꯩꯌꯦ ꯐꯝꯕꯗ ꯑꯗꯨꯒꯤꯅ ꯍꯥꯏꯕ ꯆꯥꯏ ꯍ ꯋꯥꯟ ꯑꯦꯟ ꯈꯔ ꯍꯦ ꯍꯜꯦ
ꯍꯣꯏꯅꯦ ꯂꯣꯏꯁꯟꯅꯕ ꯑꯗꯨꯝ ꯔꯦꯗꯤꯗ ꯂꯩꯔꯒ ꯂꯩꯔꯣ
ꯑꯗ ꯃꯣꯏꯅ ꯍꯥꯏꯁꯤꯁꯨ ꯑꯗꯨꯅꯦꯕ ꯏꯔꯩꯔꯒ ꯏꯔꯩꯔꯒ ꯂꯣꯏꯁꯤꯜꯂ ꯊꯝꯃ ꯍꯌꯦꯡꯋꯥꯏ ꯈꯗ꯭ꯔꯥ ꯈ꯭ꯔꯥ ꯇꯛꯈꯥꯏꯕꯗꯣ ꯈꯪꯍꯧꯔꯣꯏ ꯇꯧꯔꯤꯉꯩꯗ ꯀꯣꯛ ꯉꯥꯎꯔ ꯂꯩꯍꯧꯔꯅꯤ ꯍꯥꯏꯔꯤꯕ ꯂꯣꯏꯔꯝꯗꯥꯏꯗ ꯅꯣꯏ ꯃꯊꯥ ꯁꯥꯔꯛꯀꯅꯤ ꯍꯥꯏꯅ ꯇꯖꯨ ꯂꯣꯏꯁ ꯁꯟꯒꯤ ꯑꯗꯒꯤ ꯑꯃ ꯀꯔꯤꯝꯁꯨ ꯇꯧꯔꯝꯗ ꯇꯧꯕꯗꯣ
ꯎꯝ
ꯍꯥꯟꯅ ꯍꯥꯟꯅ ꯏꯊꯣꯛ ꯏꯊꯣꯛꯑꯒ ꯔꯦꯗꯤ ꯔꯦꯗꯤꯗ ꯆꯠꯂꯣ ꯍꯥꯏꯔꯤꯕ
ꯑꯗꯨꯃꯥꯏꯅ ꯔꯦꯗꯤ ꯑꯣꯏꯍꯧꯕꯅꯗꯤ ꯐꯩꯌꯦ ꯏꯃꯥꯟꯅꯕ ꯍꯧꯖꯤꯛ ꯆꯍꯤꯁꯦ ꯑꯍꯨꯝꯗꯤ ꯃꯨꯛꯇꯤ ꯐꯥꯖꯤꯜꯂꯛꯑꯕ ꯆꯍꯤ ꯑꯩꯅ ꯈꯟꯕꯗ ꯆꯍꯤ ꯑꯃꯗꯨ ꯑꯍꯨꯝ ꯍꯣꯏ ꯑꯍꯨꯝꯐꯧ ꯁꯨꯔꯦ ꯆꯍꯤ ꯑꯃꯃꯨꯛꯇꯤ ꯐꯥꯖꯤꯜꯂꯛꯑꯦ ꯍꯦꯜꯂꯛꯑꯦ ꯂꯣꯏꯁꯤꯟꯕ ꯌꯥꯔꯕ ꯑꯍꯨꯝ ꯍꯦꯜꯂꯛꯑꯕꯅꯤ ꯂꯣꯏꯁꯤꯟꯕ ꯌꯥꯔꯕꯅꯦ ꯑꯗꯣ ꯄꯦꯄꯔ ꯑꯃꯝꯐꯥꯎ ꯐꯣꯡꯗ꯭ꯔꯤꯕ ꯄꯄ ꯑꯈꯕꯧ ꯐꯣꯡꯉꯝꯗ꯭ꯔꯤꯕ ꯑꯗꯨꯗꯨꯅ ꯃꯊꯥ ꯁꯥꯗꯅ ꯂꯩꯕꯁꯨ ꯌꯥꯎꯏ ꯏꯃꯥꯟꯅꯕꯅꯕ
ꯄꯦꯄꯔꯁ ꯑꯅꯤꯗꯤ ꯐꯣꯡꯒꯗꯕꯅꯤ
ꯑꯃꯐꯥꯎ ꯐꯣꯡꯕ ꯉ ꯇꯔꯤ ꯍꯥꯏꯒ꯭ꯔꯥ ꯐꯣꯡꯗ꯭ꯔꯤ ꯍꯥꯏꯒꯗ꯭ꯔꯥ
ꯑꯩ ꯑꯃ ꯍꯥꯞꯈ꯭ꯔꯦ
ꯑꯣ ꯑꯗꯨꯃꯥꯏꯅ ꯇꯧꯕꯒꯤ ꯊꯥꯁꯥꯔꯤ ꯇꯧꯔꯤꯁꯦ
ꯍꯣꯏ ꯑꯣꯖꯥꯅ ꯍꯥꯏꯁꯦ ꯄꯕꯦꯄꯔꯗꯣ ꯌꯥꯝꯅ ꯃꯔꯤ ꯃꯔꯤ ꯐꯣꯡꯗ꯭ꯔꯁꯨ ꯄꯣꯊꯥ ꯄꯣꯊꯥ ꯁꯠ ꯁꯠ ꯐꯣꯡꯍꯧꯕꯁꯤꯅꯗꯤ ꯍꯌꯦꯡ ꯀꯝꯄꯜꯁꯔꯤ ꯑꯣꯏꯔꯗꯕ ꯄꯣꯠꯇꯨꯗꯤ ꯃꯇꯝꯗꯨꯗ ꯒ꯭ꯔꯤꯒ꯭ꯔꯤ ꯅꯁꯤꯟꯗꯣꯏ ꯁꯔꯨꯛ ꯒꯦꯐ ꯂꯩꯔꯤꯀꯥꯟꯗ ꯁꯠ ꯁꯠ ꯐꯣꯡꯍꯧꯕꯅ ꯐꯩ ꯍꯥꯏꯕ
ꯎꯝ ꯑꯗꯣ ꯆꯍꯤ ꯑꯅꯤ ꯇꯧꯕꯅꯤꯅꯀꯣ ꯆꯍꯤ ꯆꯍꯤ ꯑꯅꯤ ꯇꯧꯕꯅꯤꯅ ꯆꯍꯤ ꯑꯅꯤꯁꯤꯗꯩꯁꯤꯗ ꯄꯦꯄꯔ ꯑꯅꯤꯁꯦ ꯍꯣꯏ ꯑꯩ ꯄꯤ ꯑꯩꯆ ꯗꯤ ꯇꯧꯗ꯭ꯔꯤꯕꯒꯤ ꯑꯩꯅ ꯁꯨꯝ ꯈꯜꯂꯤꯔꯗꯤ ꯈꯪꯗ꯭ꯔꯦ ꯑꯅꯤꯁꯤꯗ ꯄꯦꯄꯔ ꯑꯅꯤꯁꯤꯗꯤ ꯑꯗꯨꯝ ꯐꯣꯡꯕ ꯉꯝꯃꯦ ꯒꯤ ꯆꯥꯡꯗꯨꯗꯤ ꯂꯩꯕ꯭ꯔꯥꯗꯤ ꯈꯜꯂꯦꯕꯀꯣ
ꯂꯩ ꯂꯩ ꯂꯩ ꯎꯝ
ꯄꯦꯌ ꯔꯤꯕ꯭ꯌꯨ ꯖꯔꯅꯦꯜ ꯀꯔꯤ ꯀꯔꯥ ꯑꯗꯨꯃꯥꯏꯅ ꯑꯃꯨꯛ ꯂꯩꯈ꯭ꯔꯦꯗꯅꯀꯣ ꯑꯗꯨꯒꯨꯝꯕꯗꯨꯅ ꯑꯃꯨꯛ ꯄꯤꯌ ꯔꯤꯕꯚ꯭ꯌꯨꯗꯨꯅ ꯑꯃꯨꯛ ꯈꯤꯇꯪ ꯊꯨꯔꯦ ꯑꯣ ꯄꯦꯌ ꯔꯤꯕꯚ꯭ꯌꯨꯁꯨ ꯀꯩꯅꯣꯅ ꯑꯦꯝ ꯌꯨꯅ ꯄꯤꯕ ꯂꯤꯁ ꯑꯃ ꯂꯩꯗꯅ ꯑꯗꯨꯗꯒꯤ ꯈꯟꯒꯠꯂꯒ ꯑꯩꯈꯣꯏꯅ ꯀꯔꯝꯕꯗꯅ ꯐꯅꯤꯗꯣ ꯈꯜꯂꯁꯨꯀꯣ
ꯍꯣꯏ
ꯗꯨ ꯐꯔꯦ
ꯍ ꯍꯣ ꯍꯣꯏ ꯎꯝ ꯊꯃ ꯊꯃ
ꯎꯝ ꯎꯝ ꯎꯝ ꯊꯝꯃꯦꯀꯣ